ꯅꯨꯡꯉꯥꯏꯔꯤꯕ ꯑꯣꯖꯥ
ꯀꯔꯤꯅꯣ ꯌꯥꯝꯊꯤ ꯅꯨꯡꯉꯥꯏ ꯍꯥꯏꯔꯣ ꯍꯥ
ꯎ ꯌꯥ
ꯀꯩ ꯇꯗꯅꯦ ꯋꯥ ꯈ ꯆꯄ ꯃꯥꯔꯤ ꯅꯪꯒꯤ
ꯣꯔꯦꯟ ꯗꯦꯟ ꯃꯈꯥꯏꯗꯅ
ꯑꯃꯨꯛ ꯂꯧꯗꯔꯣꯁꯦ ꯂꯧꯗꯔꯣ
ꯍꯣꯏꯅꯦ ꯑꯩꯒꯤ ꯂꯧꯗꯅꯤꯅꯦ
ꯁꯤꯗꯤ ꯊꯕꯛꯀꯁꯨ ꯁꯤꯜꯂꯦꯀꯣ
ꯑꯦꯁ ꯄꯥꯏ ꯂꯣ ꯏꯗꯅꯦ
ꯃꯤꯒꯅ ꯇꯟꯗꯕꯅꯤꯅ ꯊꯕꯛꯗꯤ ꯌꯥꯝ ꯐꯕ ꯃꯥꯜꯂꯦꯉꯣ
ꯍꯣꯏꯅꯦ ꯁꯨꯔꯒ ꯆꯥꯅꯕ
ꯁꯨꯔꯒ ꯆꯥꯅꯕ ꯑꯗꯨꯅꯤ ꯃꯤ ꯍꯥꯏꯁꯤꯗꯤ ꯅꯨꯄꯥ ꯍꯥꯏꯁꯤꯗꯤ ꯑꯗꯨꯅꯤ ꯀꯩꯅꯣ
ꯣꯏ ꯎꯄꯥꯏ ꯂꯩ ꯑꯗꯨꯗ ꯑꯗꯣ ꯍꯣꯔꯦꯟ ꯅꯪꯒꯤ ꯃꯦꯠꯁ ꯌꯦꯡꯒꯗ꯭ꯔꯣ
ꯌꯦꯡꯗꯣꯏꯅꯦ ꯄꯨꯡ ꯀꯩꯅꯣ ꯅꯠꯇ꯭ꯔꯥ ꯇꯔꯥ ꯃꯈꯥꯏ ꯅ꯭ꯔ
ꯇꯔꯥꯃꯥꯏ ꯑꯧ ꯇꯔꯥꯃꯥꯏꯗꯅꯦ
ꯑꯗꯣ ꯑꯁꯤ ꯒ꯭ꯌꯥꯟ ꯇꯥꯗꯅ ꯀꯅꯥꯅ ꯁꯞꯄꯣꯔꯠ ꯇꯧꯁꯤꯔ ꯕ꯭ꯔꯥꯖꯤꯜ ꯇꯧꯁꯤꯔꯥ ꯖꯄꯥꯟ ꯇꯧꯁꯤꯔꯅ ꯑꯩꯗꯤ ꯍꯔꯦꯟꯒꯣ ꯑꯤ ꯅꯦꯃꯥꯔ ꯆꯪꯉꯗꯤ ꯕ꯭ꯔꯥꯖꯤꯜ ꯇꯧꯔꯒꯦ ꯑꯁ ꯁꯨꯃꯥꯏꯅ ꯇꯧꯗꯧ ꯃꯥꯜꯂꯦ ꯇꯧꯕꯅ ꯐꯗꯧ ꯃꯥꯜꯂꯦ ꯆꯪꯗ꯭ꯔꯗꯤ ꯃꯄꯥꯟꯕꯨ ꯇꯧꯕ
ꯅꯪꯒꯤꯁꯤꯗꯤ ꯅꯪꯒꯤꯁꯤꯗꯤ ꯕ꯭ꯔꯥꯖꯤꯜꯕꯨ ꯁꯞꯄꯣꯔꯠ ꯇꯧꯕ ꯅꯠꯇꯦꯕ
ꯅꯃꯥꯅꯦꯕ ꯅꯃꯅꯦ ꯑꯩꯅ ꯗꯕꯔ ꯆꯪ ꯆꯪꯗꯕꯤꯗ ꯃꯄꯥꯟꯗꯒ ꯐꯝꯃꯒꯗꯤ ꯁꯞꯕꯁꯤꯇꯔꯤꯁꯤꯡꯗꯣ ꯁꯞꯄꯣꯔꯠ ꯇꯧꯍꯧꯗꯣꯏꯅꯤ ꯆ ꯀ ꯗ ꯍꯥꯔ
ꯑꯗꯣ ꯍꯣꯔꯦꯟ ꯅꯪꯒꯤ ꯔꯤꯐ꯭ꯔꯦꯁꯃꯦꯟꯗꯤ ꯀꯩ ꯀꯩ ꯇꯧꯗꯣꯏꯅꯣ
ꯑꯦ ꯔꯐ꯭ꯔ ꯍꯥꯏꯅ ꯂꯩ ꯩꯅꯣ ꯑꯍꯥꯎ ꯍꯍꯣ ꯀꯥꯏꯩꯅꯣꯠꯒ ꯑꯩꯈꯣꯏ ꯂꯩꯀꯥꯏꯗ ꯄꯥꯟꯕꯗꯣ ꯑꯗꯨ ꯂꯧꯔ ꯍꯦꯡꯂꯛꯑꯦ
ꯎ ꯃꯣꯏ ꯗꯨꯀꯥꯟꯗꯒꯤꯗꯤ ꯂꯧꯔꯣꯏꯕꯀꯣ
ꯟꯗꯔ ꯄꯩꯁꯥ ꯄꯩꯁꯥ ꯊꯦ ꯭ꯂ ꯄꯗ ꯌꯎꯗ ꯌꯎꯗ ꯀ ꯄꯤꯗ ꯄꯤꯗ ꯀ ꯕ꯭ꯔꯥꯖꯤꯜꯒꯤ ꯣꯔꯃꯤꯜꯁꯨ ꯌꯥꯝ ꯂꯤꯛꯄ ꯀꯩꯅꯣ ꯇꯧꯋꯦꯅꯦ ꯁꯂꯥꯏ ꯇꯥꯏ ꯇꯀꯦ ꯈ ꯄꯤꯔ ꯀꯊꯣꯏꯋꯦ ꯂꯝꯕꯤꯗ ꯗꯦꯂꯤꯗꯒꯨꯝꯕ ꯆꯥꯛ ꯆꯥꯕꯗꯣ ꯑꯩ ꯑꯩ ꯄꯩꯁꯥ ꯄꯀꯦꯕꯅꯤꯅ ꯆꯥꯔꯤꯅꯤ
ꯑꯣꯏꯅꯦꯔꯝꯒꯦꯅꯤꯅꯦ
ꯎꯝ ꯑꯗꯣ ꯍꯣꯔꯦꯟꯡꯁꯦ ꯀꯅꯥ ꯀꯅꯥꯅ ꯂꯣ ꯏꯀꯦ ꯌꯥꯄꯥꯗ ꯃꯣꯕꯥꯜ ꯁꯅꯔꯦ
ꯑꯗꯨꯗꯦ ꯃꯗꯨꯗ ꯀꯥꯟꯅꯗ꯭ꯔꯦ ꯏꯗ
ꯄꯞꯖꯤ ꯑꯃꯨꯛ ꯀꯥꯎꯈ꯭ꯔꯦꯁꯤꯣ
ꯄꯞꯖꯤꯒ ꯍꯥꯏꯔꯒ ꯄꯞꯖꯤꯗꯤ ꯑꯩꯒꯤ ꯊꯕꯛ ꯆꯠꯂꯗꯤ ꯀꯥꯞꯄ ꯅꯨꯡꯉꯥꯏꯒꯅꯤꯅꯦ ꯑꯩꯒꯤ ꯊꯕꯛꯇꯤꯀꯣ ꯊꯕꯛ ꯆꯠꯂꯗꯤ ꯐꯝꯃꯦ
ꯍꯜꯂꯣ ꯄꯞꯖꯤꯁꯨ ꯁꯥꯟꯅꯕꯗꯤ ꯅꯨꯡꯉꯥꯏ ꯃꯤꯠꯇꯗꯤ ꯅꯨꯡꯉꯥꯏꯔꯦ ꯁꯣꯛꯑꯦ ꯍꯥꯏꯁꯤꯅꯤ ꯅꯍꯥꯟ ꯑꯩꯈꯣꯏ ꯁꯥꯟꯅꯕꯗ ꯇꯨ ꯊꯥꯎꯖꯟ ꯅꯥꯏꯟꯇꯤꯟꯗ ꯍꯧꯕꯗꯀꯣ
ꯍꯅꯦ ꯍꯅꯦ
ꯀꯀꯥꯗꯒ ꯀꯨꯝꯕꯗꯣ ꯀꯀꯥ ꯅꯠꯇ꯭ꯔꯒ ꯑꯥꯞ ꯃꯇꯣꯟ ꯀꯩꯅꯣꯗ ꯂꯩꯕꯗꯣ ꯑꯩꯈꯣꯏ ꯍꯦꯛ ꯍꯦꯛ ꯀꯨꯝꯐꯝꯗꯣ
ꯍꯅꯦ
ꯀ ꯑꯗꯨ ꯃꯇꯝꯗꯨꯗꯤ ꯁꯥꯟꯅꯕꯁ ꯃꯤꯠꯁꯦ ꯌꯥꯗ꯭ꯔꯦꯅꯦ ꯅ ꯅꯨꯡꯉꯥꯏ ꯅꯅ ꯅꯨꯡꯉꯥꯏ ꯐꯖꯗ
ꯄꯞꯖꯤꯗꯤ ꯑꯁ ꯕꯦꯔꯥꯒꯤꯒꯦꯝꯅꯤ ꯑꯦꯗꯤꯛ ꯇꯧꯋꯤ ꯇꯧꯋꯦ ꯑꯗꯨ ꯕꯦꯔꯥꯅꯤ
ꯦꯔꯤꯌꯥ ꯃꯁꯤꯁ ꯃꯔꯔ ꯃꯔꯔꯗ ꯇꯥꯏ ꯣꯏ ꯑ ꯁꯤꯕꯥꯏ ꯈꯔꯣ ꯅꯨꯄꯥꯗ ꯉꯁꯤ ꯁꯟꯗꯦꯗ ꯆꯥꯟꯅꯁꯦꯅ ꯋꯥꯏꯐꯥꯏ ꯂꯩꯕꯅꯤꯅ ꯈꯨꯗꯛꯇ ꯗꯥꯎꯂꯣ ꯇꯧꯔꯒ ꯁꯥꯟꯅꯩ ꯁꯥꯟꯅꯕ ꯂꯣꯏꯔꯒ ꯠꯇ ꯅꯠꯇꯦ ꯍꯥꯟꯅ ꯑꯣꯛꯇꯨꯕꯔ ꯅꯕꯦꯝꯕꯔ ꯑꯣ ꯁꯥꯟꯅꯕ ꯂꯣꯏꯔꯒꯨ ꯇꯧꯔꯦ
ꯑꯗꯨꯁꯨ ꯄꯨꯔꯥ ꯑꯦꯗꯤꯛ ꯑꯣꯏꯔꯕꯅꯤꯅꯦ
ꯑ ꯊꯕꯛ ꯈꯜꯂꯕꯅꯤꯅ ꯀꯩꯅꯣ ꯇꯧꯅꯦ ꯑꯃꯨꯛ ꯄꯞꯖꯤ ꯍꯕ ꯄ꯭ꯔꯣꯕ꯭ꯂꯦꯝ ꯐꯣꯟꯗ
ꯍꯣꯏꯅꯦ ꯈꯪꯉꯤꯅꯦ ꯑꯗꯨ ꯇꯧꯔꯛꯀꯅꯤꯅ ꯑꯩ ꯈꯪꯉꯤꯅꯦ ꯏꯃꯥꯗꯣ
ꯎꯝ ꯅꯨꯡꯗꯤ ꯅꯨꯡꯉꯥꯏꯕꯅꯤ
ꯄꯥꯞꯖꯤ ꯑꯁ ꯒꯦꯝꯅꯤ ꯈ꯭ꯋꯥꯏꯗꯒꯤ ꯅꯨꯡꯉꯥꯏꯕ ꯒꯦꯝꯅꯤ ꯀꯩꯅꯣ꯫
ꯃꯤꯁꯤꯔꯗꯤ꯫ ꯁꯥꯎꯅꯔꯒ ꯒꯦꯝ ꯑꯃ ꯍꯧꯔꯛꯑꯗꯤ ꯁꯥꯎꯕꯁꯨ ꯇꯣꯛꯇꯨꯏꯅꯤ꯫
ꯈꯨꯗꯛꯇ ꯊꯣꯛꯄꯅꯦꯕ ꯑꯁ ꯅꯨꯡꯗꯤ ꯅꯨꯡꯉꯥꯏꯕꯅꯦ꯫ ꯑꯗꯒꯤ ꯑꯗꯨꯗ ꯀꯩꯅꯣ ꯃꯤꯅꯤꯃꯤꯂꯤꯁꯤꯌꯥꯔ꯫ ꯑꯗꯨ ꯑꯗꯨꯗꯤ ꯍꯧꯔꯕꯅꯦꯕ꯫ ꯑꯦ ꯅꯣꯡ ꯅꯣꯡꯉꯥꯟꯕ ꯕꯥꯥꯎ ꯁꯅꯕꯗꯨ ꯅꯪ ꯌꯥꯎꯌꯤꯀꯣ ꯌꯥꯎꯗꯕꯅꯤ ꯐꯔꯕꯅꯦ ꯑꯩ ꯀꯅꯥ ꯀꯅꯥꯅꯣ ꯁꯥꯅ ꯑꯩꯈꯣꯏ ꯃꯔꯤ ꯑꯩꯈꯣꯏ ꯃꯔꯤ ꯃꯉꯥ ꯉꯥꯅꯦꯕ ꯁꯥꯅꯕ ꯍꯣꯏ ꯑꯩꯗꯣꯏ ꯄꯥꯁꯇꯗꯨꯁꯨ ꯌꯥꯎꯏ꯫ ꯃꯉꯥꯅꯦꯕ ꯇꯧꯔꯤꯗꯣ ꯀꯞꯄꯒ ꯋꯤꯟꯗꯣꯗ ꯌꯦꯡꯗꯣꯛꯄꯗ ꯀꯩꯅꯣ ꯅꯣꯡꯉꯥꯜꯂꯒ ꯂꯩꯔꯝ ꯔꯝꯃꯦ ꯕꯦꯔꯅꯦ꯫
ꯕꯦꯠꯇ꯭ꯔꯤꯗꯣ꯫ ꯑꯁ ꯕꯦꯠꯇ꯭ꯔꯤꯁꯦ ꯄꯨꯔꯥ ꯂꯣꯅꯦꯕꯀꯣ ꯕꯦꯠꯇ꯭ꯔꯤ
ꯑ꯫
ꯄꯥꯔꯁꯦꯟ ꯗꯣ ꯇꯨ ꯊ꯭ꯔꯤ꯫ ꯂꯥꯛꯑꯗꯤ ꯑꯃꯨꯛ ꯀꯔꯤꯡ ꯇꯧꯗꯣꯏꯅꯦ ꯃꯤꯅ꯫ ꯕꯦꯠꯇ꯭ꯔꯤ ꯇꯣꯋꯦꯟꯇꯤ ꯀꯥꯒꯔꯗꯤ ꯑꯃꯨꯛ ꯁꯤꯜꯂꯤꯅꯦ ꯆꯥꯖꯔꯗꯣ ꯂꯦꯇꯕ ꯅꯤꯅ ꯀꯣ꯫ ꯐꯖꯅ ꯃꯦꯠꯄ ꯅꯨꯡꯉꯥꯏ ꯍꯥꯏꯕꯅꯦ꯫
ꯃꯤꯅꯤꯃꯤ ꯑꯁꯨ ꯅꯨꯡꯉꯥꯏꯕ
ꯑꯗꯨ ꯄꯥꯞꯖꯤ ꯁꯥꯟꯅ ꯄꯥꯞꯖꯤ ꯁꯥꯟꯅꯗꯔꯤꯉꯩꯗꯅꯦꯕ꯫ ꯑꯗꯨꯝ ꯃꯌꯨꯝꯗ ꯁꯥꯟꯅꯔꯒ ꯄꯞꯖꯤ ꯐꯥꯔꯁ ꯒꯦꯝꯗ ꯑꯩ ꯃꯤ ꯅꯤꯄꯥꯟ ꯍꯥꯠꯂꯦ ꯍꯥꯏꯁꯤꯅꯦ ꯑꯩꯅ꯫ ꯑ ꯀꯞꯄ ꯍꯩꯔꯕꯅꯦꯕꯀꯣ꯫ ꯑꯗꯨꯗ ꯐꯥꯔꯁ ꯒꯦꯝꯗ ꯃꯤ ꯌꯥꯝ ꯍꯥꯜꯂ꯫
ꯅꯨꯡꯉꯥꯏꯕ
ꯑꯁ ꯑꯗꯨꯒꯤ ꯃꯇꯝꯗꯨꯅ ꯍꯦꯟꯅ ꯅꯨꯡꯉꯥꯏꯔꯦꯗ꯫
ꯅꯨꯡꯉꯥꯏꯔꯦ꯫
ꯍꯣꯏ ꯍꯟꯗꯛ ꯃꯇꯝꯁꯤꯗꯤ ꯌꯥꯗ꯭ꯔꯦ꯫
ꯇꯥꯡꯅ ꯐꯪꯕꯅꯦ꯫
ꯎ ꯑꯈꯣꯏ ꯔꯟꯖꯅꯥꯒꯤ ꯃꯇꯝꯗꯨꯅ ꯑꯦꯟꯅ ꯅꯨꯡꯉꯥꯏꯔꯦꯗ꯫
ꯎꯝ꯫ ꯑꯃꯣꯛ ꯍꯥꯜꯂꯛꯀꯦ ꯐꯒꯔꯕꯅꯤꯅꯦ꯫ ꯑꯗꯨ ꯃꯇꯝꯗꯨꯅ ꯑꯗꯨ ꯃꯇꯝꯗꯨꯅ ꯅꯨꯡꯉꯥꯏꯔꯤꯁꯦ ꯇꯨ ꯑꯩꯠꯇꯤꯟ ꯁꯚꯦꯟꯇꯤꯟ ꯁꯤꯛꯁꯇꯤꯟ ꯁꯚꯦꯟꯇꯤꯟ ꯑꯩꯠꯇꯤꯟꯗꯀꯣ꯫
ꯍꯣꯏꯅꯦ꯫
ꯑꯗꯨ ꯃꯇꯝꯗ ꯀ꯭ꯂꯥꯁ ꯏꯂꯚꯦꯟ ꯇꯨꯋꯜꯕ ꯀꯥꯞꯄ ꯀꯥꯟꯗ ꯑꯩꯒꯤ ꯐꯣꯟ ꯄꯥꯏꯗ꯭ꯔꯁꯨ ꯑꯗꯨꯝ ꯅꯨꯡꯉꯥꯏ ꯍꯥꯏꯅꯤ꯫ ꯌꯥꯕꯒ
ꯔꯟꯖꯅꯥꯗꯗꯤ ꯍꯣꯏ ꯔꯟꯖꯅꯥꯗꯤ ꯐꯣꯟꯒꯤ ꯗꯔꯀꯥ ꯇꯥ
ꯗꯔꯀꯥꯔ ꯂꯩꯦ ꯐꯣꯟ ꯃꯄꯨ ꯐꯥꯎ ꯀꯩꯅꯣ ꯄꯥꯏꯔꯤꯁꯦ ꯐꯣꯟꯁꯦ
ꯑꯥ ꯒ꯭ꯔꯨꯞ ꯒ꯭ꯔꯨꯞꯇ ꯐꯝꯗꯅ ꯑꯁ ꯋꯥꯔꯤ ꯆꯥ ꯖꯠ ꯁꯥꯟꯅꯗꯅ ꯑꯁ
ꯑ ꯑꯗꯨ ꯐꯠꯇ ꯑꯗꯨ
ꯏꯔꯣꯏ ꯁꯦꯝꯕꯗ ꯏꯔꯣꯏ ꯁꯦꯝꯕꯗ ꯑꯃꯨꯛ ꯆꯠꯄꯗ ꯑꯁ ꯂꯣꯏꯔꯦ ꯑꯗꯨꯠꯇꯣ
ꯆꯠꯂꯒ ꯂꯥꯁꯇ ꯀꯩꯅꯣ ꯇꯧꯕꯗ ꯑꯩꯗꯤ ꯅꯔꯦ ꯇꯧꯅꯤꯡꯦ ꯑꯗꯨꯅ ꯆꯠ ꯆꯕꯅꯤꯅ ꯀ
ꯑ
ꯑꯗꯨꯗ ꯐꯣꯇꯣꯁꯤꯡꯗꯣ ꯑꯩꯈꯣꯏ ꯑꯩꯉꯣꯟꯗ ꯂꯩꯔꯤꯌꯦ ꯒꯨꯒꯜꯗ ꯃꯔꯛ ꯃꯔꯛꯇ ꯑꯗꯨꯝ ꯀꯩꯅꯣ ꯅꯣꯇꯤꯐꯤꯀꯦꯁꯟ ꯂꯥꯛꯑꯦ
ꯁꯗꯤꯟꯇ ꯍꯥꯏꯗꯔꯗ
ꯐꯇꯣ ꯌꯥꯝꯅꯒꯔꯤ ꯑꯗꯒꯤ ꯑꯩꯈꯣꯏ ꯑꯖꯅꯥ ꯀꯥꯡꯕꯨ ꯄꯤꯛꯅꯤꯛ ꯆꯠꯄ ꯍꯅꯦꯦ
ꯅꯨꯡꯉꯔꯦ ꯅꯪꯁꯒꯤꯔꯤ ꯇꯔ ꯍꯥꯏꯥꯏꯇ꯭ꯔ
ꯂꯤꯁꯤꯡ ꯑꯅꯤ ꯍꯦꯟꯅ ꯂꯩꯦ
ꯑꯩꯗꯤ
ꯄ ꯀꯁꯤ ꯑꯩ
ꯑꯩꯒꯤ ꯉꯥꯏꯇꯩ ꯍꯥꯏꯔꯗꯤ ꯑꯗꯨꯝ ꯆꯠꯂꯒ ꯅꯨꯡꯉꯥꯏꯕꯗꯣ
ꯎꯝ
ꯑꯗꯨ ꯈꯛꯇ ꯄꯥꯝꯕ
ꯄꯗ꯭ꯔꯦ ꯀ ꯑ ꯑ ꯁꯤ ꯑꯗꯨ ꯀ ꯌꯦꯡꯕ ꯆꯜꯂꯦꯕ ꯑꯗꯨꯗꯒ ꯚ ꯈ꯭ꯔꯤꯁꯃꯥꯁ ꯇꯧꯕꯗꯣ ꯃꯊꯛꯇ ꯑꯅꯧꯕꯗꯒꯤ ꯂꯩꯦ ꯑꯩ ꯅꯍ ꯭ꯔ ꯇꯣꯝꯕꯣꯏ ꯂꯩꯕꯗꯣ ꯑꯗꯨꯒ ꯐꯝꯃꯤꯟꯅ ꯋꯥ ꯭ꯔꯗ ꯗꯔꯃꯤ ꯀꯠꯇ ꯌꯥꯥꯖꯥ ꯂꯩꯅꯤ ꯍ ꯑꯩꯗꯤ ꯀꯩ ꯍꯥꯏꯁꯤꯔꯣ ꯑꯗꯨꯒꯨꯝꯕ ꯌꯦꯡꯕ ꯇꯜꯂꯦꯕꯀꯣ ꯎꯝ ꯑꯗꯨꯒꯤ ꯍꯥꯞꯇꯕꯗ ꯅꯪꯒꯤꯅꯦ ꯨꯒ ꯑꯅꯤꯅꯦ ꯂꯩꯔꯦ ꯑꯅꯤꯗ ꯐꯨꯂꯦ ꯊꯜꯂꯦ
ꯅꯨꯡꯉꯥꯏꯕ ꯃꯇꯝꯗꯣ
ꯍꯧꯒ ꯍꯧꯖꯤ ꯀ ꯁꯪꯗꯝꯝꯅꯔ ꯍꯥꯏꯒ ꯝ
ꯑꯗꯨꯒꯤ ꯑꯗꯨꯒꯨꯝ ꯐꯗꯥꯏꯇꯂꯦ
ꯎꯝ ꯐꯖꯤ ꯐꯔꯤ ꯄꯖꯤꯗ ꯑꯗꯨꯝ ꯀꯥꯞꯅꯤꯡꯉꯦ ꯍꯧꯖꯤꯛꯁꯨ
ꯄꯞꯖꯤꯗꯤ ꯑꯩꯁꯨ ꯑꯗꯨꯝ ꯄꯥꯝꯃꯦ
ꯍꯥꯏꯗꯤ ꯅꯣꯡꯃ ꯑꯩꯈꯣꯏ ꯀꯩꯅꯣ ꯇꯧꯁꯤꯔꯣ ꯔꯤꯌꯨꯅꯤꯌꯟ ꯇꯧꯁꯤꯔꯣ
ꯑꯩ ꯍꯧꯖꯤ ꯔꯤꯌꯨꯅꯤꯌꯟ ꯀꯥꯏꯅ ꯌꯥꯏꯅꯦ
ꯅꯧꯃꯔꯤ ꯌꯧꯅꯦꯅ ꯇꯧꯔꯤꯅꯦ ꯑꯁꯤꯁꯦ ꯖꯣꯟꯁꯊꯔꯒꯤ ꯃꯅꯤꯎꯅꯤꯄꯥ ꯗ ꯑꯗꯨꯒ ꯀꯥꯞꯅꯔꯤꯅꯦ ꯔꯣꯝꯗ
ꯏꯁ ꯖꯣꯟꯁꯊꯔꯒꯤ ꯃꯅꯥꯎꯅꯨꯄꯥꯗꯨ ꯅꯣꯏ ꯅꯣꯏ ꯀꯥꯞꯔꯕꯅꯦ
ꯑꯍꯣꯏ ꯃꯣꯏꯁꯨ ꯑꯗꯨꯀꯥꯟꯗ ꯑꯩꯈꯣꯏ ꯁꯥꯟꯅꯔꯤꯉꯩꯗ ꯐꯣꯟ ꯄꯥꯏꯗ꯭ꯔꯤꯕꯀꯣ
ꯍꯥꯏꯗꯤ ꯑꯩꯈꯣꯏ ꯁꯥꯟꯅꯕ ꯀꯥꯟꯗ ꯅꯥꯀꯟꯗ ꯐꯝꯃꯒ ꯌꯦꯡꯕ ꯀꯥꯡꯕꯨꯗꯨꯅꯦꯕ
ꯑ
ꯃꯣꯌ ꯌꯥꯝ ꯄꯥꯝꯕꯅꯦ ꯍꯣꯏ ꯄꯞꯖꯤꯗꯤ ꯔꯤꯌꯨꯅꯤꯌꯟ ꯇꯧꯕ ꯌꯥꯅꯤ ꯍꯣꯏ ꯍꯞꯇꯥ ꯍꯞꯇꯥ ꯅꯠꯇꯕ ꯅꯨꯃꯤꯠ ꯍꯨꯝꯅꯤꯀꯣ ꯅꯤ ꯅꯤꯅꯤ ꯒꯨꯝꯕ ꯔꯤꯌꯨꯅꯤꯌꯟ ꯇꯧꯔꯒ ꯑꯩꯁꯦ ꯔꯨꯝ ꯑꯃꯗ ꯂꯩꯔꯦ ꯌꯦꯟ ꯑꯣꯛꯁꯥ ꯊꯣꯡꯕꯒꯨꯝꯕ ꯆꯥꯔꯒꯅꯦ ꯄꯨꯟꯁꯤꯁꯦ ꯄꯨꯟꯁꯤ ꯄꯨꯟꯁꯤꯁꯦ ꯂꯣꯏꯒꯗꯕꯅꯤ ꯅꯣꯡ ꯅꯣꯡ ꯐꯥꯗꯣꯛꯇꯤ ꯅꯨꯡꯉꯥꯏꯊꯣꯛꯄ ꯌꯥꯕꯅꯤ ꯔꯤꯌꯨꯅꯤꯌꯟ ꯇꯧꯔꯒ
ꯑꯣꯏꯅꯦ ꯔꯤꯌꯨꯅꯤꯌꯟ ꯑꯣꯏꯅ ꯄꯕꯖꯤ ꯃꯤꯂꯤꯁꯤꯌꯥꯒ ꯄꯕꯖꯤꯒꯀꯣ ꯔꯤꯌꯨꯅꯤꯌꯟ ꯌꯥꯏꯅꯦ
ꯁ ꯃꯤꯂꯤꯃꯤꯁꯤꯔꯦ ꯄꯕꯖꯤ ꯇꯧꯔꯁꯦ ꯃꯤꯂꯤꯃꯤꯁꯤꯔꯥ ꯇꯧꯛꯑꯁꯦ
ꯑꯗꯨꯅ ꯑꯗꯨꯅ ꯍꯦꯟꯅ ꯅꯨꯡꯉꯥꯏꯒꯅꯤꯅꯦ ꯃꯤꯂꯤꯃꯤꯁꯤꯌꯥꯅ ꯍꯦꯟꯅ ꯅꯨꯡꯉꯥꯏꯒꯅꯤꯅꯦ
ꯎ